ꯍꯜꯂꯣ ꯍꯜꯂꯣ
ꯍꯜꯂꯣ
ꯇꯥꯕ꯭ꯔꯣ ꯑꯣ ꯅꯪ ꯉꯥꯡꯕꯗꯤ ꯇꯥꯏꯌꯦ ꯑꯩꯅ ꯑꯩ ꯉꯥꯡꯕꯗꯤ ꯇꯥꯗ꯭ꯔꯕꯥ
ꯇꯥꯗꯦ ꯑꯍꯥꯟ ꯍꯧꯕꯩꯗꯣ ꯑꯍꯥꯟꯕꯒꯤꯗꯣ ꯇꯥꯗꯦ ꯍꯧꯖꯤꯛꯄꯨꯗꯤ ꯇꯥꯔꯦ
ꯀꯩꯗꯩꯅꯣ ꯆꯥꯛ ꯆꯥꯔꯕꯣ
ꯆꯥꯛ ꯆꯥ ꯇꯣꯛꯑꯦ
ꯀꯩ ꯃꯊꯦꯜ ꯍꯣꯠꯅꯈ꯭ꯔꯒꯦ
ꯎꯇꯤꯅꯦ ꯑꯗꯨꯒ ꯍꯋꯥꯏ ꯑꯁꯥꯡꯕꯤ ꯆꯝꯊꯣꯡꯒ
ꯍꯤꯟꯖꯥꯡ ꯃꯊꯦꯜ ꯑꯅꯤ ꯆꯥꯊꯔ‌ꯦꯅꯦ ꯑꯗꯨꯗꯤ
ꯑꯥ ꯑꯅꯤ ꯆꯥꯔꯦ ꯑꯁꯨꯝ ꯂꯩꯔꯝꯃ‌ꯦ ꯃꯥꯡꯒꯣꯟꯅ ꯐꯝꯃ
ꯁꯥꯗ꯭ꯔꯣ ꯅꯣꯏꯔꯣꯝꯗꯗꯤ
ꯁꯥꯗꯦꯗ ꯌꯥꯝꯅ
ꯈꯣꯏ ꯁ꯭ꯋꯥꯏꯗ ꯂꯩ ꯌꯥꯗ꯭ꯔꯦ ꯍ‌‌ꯦ
ꯁꯥꯗꯦ ꯁꯣꯟꯗꯕꯨꯗꯤ ꯌꯥꯝ
ꯀꯩꯑꯕ
ꯀꯩꯅꯣ ꯅꯨꯡꯁꯤꯠ ꯅꯨꯡꯁꯥ ꯌꯥꯝ ꯁꯤꯠꯂꯦꯕ ꯑꯗꯨꯝꯕꯗꯤ
ꯑꯩꯈꯣꯏꯗꯤ ꯉꯥꯍꯥꯛ ꯉꯥꯍꯥꯛ ꯆꯞ ꯆꯞ ꯂꯦꯞꯄꯒ ꯉꯥꯍꯥꯛ ꯉꯥꯍꯥꯛ ꯂꯩꯔ ꯁꯤꯜꯂꯑꯦ
ꯅꯨꯡꯁꯤꯠ ꯑꯁꯥꯕ ꯑꯣꯏꯅ ꯁꯤꯠꯂꯦ
ꯎꯝ ꯁꯤꯠꯂꯁꯨ ꯑꯁꯥꯕ ꯑꯣꯏꯅ ꯁꯤꯆꯜꯂꯛꯑꯦꯕ ꯌꯥꯗ꯭ꯔꯦ
ꯎꯝ ꯆꯥꯛ ꯆꯥꯕꯣ
ꯆꯥꯔꯦ ꯆꯥꯔꯦ
ꯀꯩ ꯏꯟꯁꯥꯡ ꯆꯥꯕꯅꯣ
ꯀꯩ ꯍꯥꯏꯕ ꯇꯥꯗ꯭ꯔꯦ ꯈꯔ ꯀꯟꯅ ꯍꯥꯏꯔꯛꯑꯣ
ꯀꯔꯤ ꯏꯟꯁꯥꯡ ꯆꯥꯕꯅꯣꯕ
ꯑꯣ ꯏꯔꯣꯜꯂꯦ ꯑꯗꯨꯒ ꯕꯣꯔꯥ ꯑꯝꯒ ꯇꯧꯔ ꯆꯥꯔꯦ
ꯑꯣ
ꯅꯨꯡꯁꯥꯒ ꯁꯥꯕꯁꯤꯗ ꯕꯀꯣ
ꯍꯣꯏ ꯅꯨꯡꯁꯥ ꯁꯥꯕꯁꯤꯗꯤ ꯍꯩ ꯆꯥ ꯅꯨꯡꯁꯥ ꯁꯥꯕꯁꯤꯗꯤ ꯍꯩ ꯆꯥꯗ ꯍꯥꯎꯕꯅꯤ
ꯍꯩ ꯍꯧꯖꯤꯛꯛꯇꯤ ꯆꯥꯅꯤꯡꯗꯦꯗ ꯑꯩꯗꯤ ꯍꯩ ꯀꯌꯥ ꯄꯥꯝꯗꯕ ꯑꯗꯨ ꯑꯩꯖꯨ ꯄꯥꯝ ꯆꯥꯅꯤꯡ ꯆꯥꯁꯨ ꯆꯥꯗꯦꯕꯥ
ꯎꯝ
ꯑꯩ ꯆꯥꯕꯗꯤ ꯌꯥꯝ ꯐꯩꯌꯦ ꯑꯗꯨ ꯑꯣꯏꯇꯖꯨ ꯑꯩꯗꯤ ꯃꯁꯥꯏ ꯑꯣꯏꯅ ꯈꯔ ꯆ ꯆꯥꯅꯤꯡꯗꯕ ꯅꯨꯄꯤꯗꯤ ꯍꯩ ꯌꯥꯝ ꯄꯥꯝꯅꯩꯗꯅ ꯑꯗꯨꯏ ꯗꯤ ꯆꯥꯅꯤꯡꯗꯦꯕ ꯑꯗꯣ
ꯀꯩ ꯅꯣꯏꯗꯤ ꯀꯩꯀꯩ ꯍꯩꯍꯧꯒꯦ
ꯍꯩ
ꯎꯝ
ꯍꯧꯗꯦꯗꯥ
ꯀꯩꯝ ꯍꯧꯗ꯭ꯔꯣ
ꯑꯩꯈꯣꯏꯗꯗꯤ ꯍꯧꯗ ꯌꯨꯝꯗꯗꯤ ꯌꯨꯝꯗꯤ ꯑꯩꯈꯣꯏꯗꯤ ꯀꯨꯡꯉꯦ ꯌꯨꯝꯗꯗꯤ ꯍꯧꯗꯦ ꯑꯗ ꯍꯤꯡꯒꯣꯟꯗꯕꯨꯗꯤ ꯍꯧꯋꯤ ꯍꯤꯡꯉꯣꯟ ꯍꯥꯏꯗꯤ ꯂꯧꯗꯣ
ꯀꯥꯏꯗ ꯂꯩꯔꯤꯅꯣ ꯅꯪꯕꯣ
ꯑꯩꯔꯣ
ꯑꯥ
ꯀꯩꯅꯣꯗ ꯂꯩꯌꯦ ꯏꯃꯥꯟꯅꯕꯔꯣꯝꯗ ꯁꯨꯝ ꯊꯣꯛꯂꯛꯑꯝꯕ ꯏꯃꯥꯟꯅꯕ ꯁꯤꯡꯒ
ꯈꯔ ꯀꯟꯅ ꯍꯥꯏꯔꯛꯑꯣꯀꯣ ꯈꯔ ꯇꯞꯄꯦꯕ
ꯅꯦꯠ ꯅꯨꯡꯉꯥꯏꯇꯕ ꯈꯪꯗꯦ
ꯀꯦꯕ
ꯅꯦꯠ ꯅꯨꯡꯉꯥꯏꯇꯕ ꯈꯪꯗꯦꯕ
ꯑꯥ ꯑꯗꯨꯃꯥꯏꯅ ꯇꯧꯕꯖꯨ ꯑꯣꯏꯔꯝꯕꯖꯨ ꯌꯥꯏ ꯑꯩꯅ ꯐꯨꯜꯗ ꯂꯩꯈꯠꯂꯁꯨ ꯇꯪ ꯇꯞꯄꯦꯕꯀꯣ ꯇꯥꯕꯗꯣ
ꯍꯣꯏ ꯐꯨꯜꯗꯅꯤ ꯂꯩꯈꯠꯂꯤꯁꯦ ꯀꯩꯀꯩ ꯊꯕꯛ ꯇꯧꯏꯅꯣ
ꯑꯩꯌꯣ ꯀꯩꯁꯨꯝ ꯇꯧꯗꯦꯗ ꯍꯧꯖꯤꯛ ꯋꯥꯏꯗ ꯉꯥꯛꯇꯪ ꯁꯪꯉꯛꯄꯒꯤ ꯐꯤꯖꯨ ꯉꯥꯛꯇꯪ ꯁꯥꯒꯦꯅ ꯀꯥꯈꯠꯂꯛꯏꯅꯤ ꯅꯨꯡꯁꯥꯒ ꯁꯥꯥꯕꯖꯤꯗ ꯇꯨꯝꯕꯁꯨ ꯇꯨꯝꯅꯤꯡꯗꯕ
ꯅꯨꯡꯁꯥ ꯁꯥꯕꯁꯤꯗꯤ ꯀꯥꯏ ꯄꯣꯠ ꯅꯨꯡꯁꯥ ꯁꯥꯕꯁꯤꯗꯤ ꯐꯦꯟ ꯊꯥꯔꯒ ꯅꯨꯡꯁꯥ ꯁꯥꯕꯗꯣ ꯑꯗꯨꯗꯤ ꯐꯅ ꯇꯨꯝꯃ ꯂꯩꯕꯅ ꯅꯨꯡꯉꯥꯏ
ꯇꯨꯝꯅꯤꯡꯗꯦꯗꯥ ꯀꯗꯥꯏꯗꯒꯤ ꯅꯨꯡ ꯁꯥꯒ ꯁꯥꯔ ꯇꯨꯝ ꯐꯦꯟ ꯁꯨꯝ ꯊꯥꯖꯜꯂꯛꯑꯁꯨ ꯀꯣꯛ ꯆꯤꯛꯁꯜꯂꯛꯑꯦ
ꯎꯝ
ꯑꯗꯨ ꯌꯥꯝ ꯁꯥꯏꯌꯦꯕ ꯃꯄꯥꯟꯗꯒ ꯆꯊꯣꯛꯑ ꯉꯥꯛꯇꯪꯒ ꯐꯤ ꯐꯧꯕꯩꯒ ꯉꯥꯛꯇꯪꯒ ꯂꯩꯕꯗꯤ ꯌꯥꯗ꯭ꯔꯦꯍꯦ ꯁꯦꯒꯥꯏꯔꯦ ꯑꯩꯈꫭꯏ ꯁꯥꯏꯗꯗꯤ
ꯐꯤꯒ ꯁꯨꯔꯗꯤ ꯊꯨꯅ ꯀꯪꯅꯤꯗ ꯍꯧꯖꯤꯛꯀꯥꯟꯁꯦ
ꯀꯪꯉꯦ ꯗ꯭ꯔꯥꯏ ꯇꯧꯗ꯭ꯔꯁꯨ ꯑꯗꯨꯝ ꯉꯍꯥꯛꯇꯪꯒ ꯑꯗꯨꯝ ꯀꯪꯉꯦ ꯐꯠꯂꯥꯎꯅ
ꯑꯣꯏꯌꯦ ꯅꯨꯡꯁꯥꯁꯤꯗꯤ
ꯑꯗꯨꯏ
ꯀꯅꯥ ꯀꯅꯥ ꯂꯩꯅꯣ
ꯊꯕꯛ ꯂꯣꯏ ꯆꯠꯅꯈ꯭ꯔꯦꯗ ꯑꯩꯈꯣꯏꯗꯤ ꯑꯩꯅꯦ ꯑꯗꯩ ꯑꯩꯈꯣꯏ ꯏꯃꯥꯅꯦ ꯑꯗꯩ ꯏꯆꯟꯅꯨꯄꯤ ꯑꯃꯕꯨꯗꯤ ꯂꯩ ꯑꯗꯣ ꯃꯣꯏꯅ ꯁꯣꯅꯥꯀꯟꯗ ꯂꯩꯌꯦ ꯑꯗꯨꯅ ꯂꯣꯏ ꯊꯕꯛ ꯂꯣꯏ ꯆꯠꯅꯈ꯭ꯔꯦ
ꯎꯝ
ꯑꯉꯥꯡꯅ ꯇꯨꯝꯈ꯭ꯔꯦ
ꯑꯁ ꯑꯗꯨꯗꯤ ꯑꯉꯥꯡ ꯇꯨꯝꯈ꯭ꯔꯗꯤ ꯋꯥꯏ ꯁꯪꯉꯝꯃꯅꯤ ꯈꯔꯗꯤ
ꯑꯉꯥꯡ ꯇꯨꯝꯒꯤꯕꯩꯅꯤꯅꯦ ꯑꯩꯅ ꯀꯣꯜ ꯇꯧꯔꯛꯏꯖꯦ ꯅꯉꯣꯟꯗ
ꯑꯣꯍꯣ
ꯍꯥꯏꯗꯤ ꯅꯠꯇꯔꯗꯤ ꯑꯩꯗꯤ ꯇꯥꯏꯃꯤꯡꯗꯣ ꯁꯪꯗꯦꯗꯅ
ꯑꯣ
ꯑꯗꯨ ꯑꯩ ꯉꯥꯛꯇꯪꯈꯛ ꯀꯩꯅꯣ ꯇꯧꯕꯗꯨꯗ ꯇꯧꯕꯅꯤꯗ ꯇꯧꯒꯦꯅ ꯍꯥꯏꯖꯩ ꯃꯤꯗꯤ ꯊꯕꯛꯇꯤ ꯂꯣꯏ ꯆꯠꯅꯈ꯭ꯔꯦꯕ ꯑꯗꯨꯗꯨꯅ ꯌꯨꯝ ꯃꯤꯗꯤ ꯌꯥꯝ ꯂꯩꯕ ꯃꯤ ꯇꯔꯦꯠ ꯂꯩꯌꯦ ꯑꯗꯨꯗꯨꯒ ꯊꯕꯛ ꯂꯣꯏ ꯆꯠꯅꯒꯔꯝꯅꯤꯅ ꯂꯩꯍꯧ ꯃꯤ ꯌꯨꯝꯗꯗꯤ ꯑꯩ ꯊꯟꯇ ꯂꯩꯍꯧꯗꯣꯏꯅꯦꯕ
ꯑꯣ ꯑꯩꯁꯨ ꯑꯌꯨꯛꯇ ꯇꯨꯝ ꯍꯧꯒꯠꯂꯛꯑꯦ ꯂꯝꯖꯦꯟ ꯅꯨꯡ ꯆꯦꯜꯂꯨꯔꯦ ꯍꯜꯂꯛꯑꯦ ꯑꯗꯨꯒ ꯂꯨꯖꯊꯣꯛꯑꯒ ꯆꯥꯛ ꯆꯥ ꯇꯣꯛꯑꯒ ꯂꯩꯔꯝꯃꯦ ꯑꯗꯨꯒ ꯅꯨꯡꯊꯤꯟ ꯇꯥꯕ ꯑꯃꯨꯛ ꯉꯥꯏꯕ ꯄꯣꯊꯥꯔꯒ
ꯆꯥꯛꯇꯤ ꯀꯅꯥ ꯊꯣꯡꯉꯤꯅꯣ
ꯆꯥꯛꯂꯣ ꯑꯈꯣꯏ ꯃꯥꯅ
ꯀꯩꯕ ꯅꯣꯏ ꯃꯥꯅ
ꯎꯝ
ꯀꯩ ꯍꯥꯏꯅꯣ ꯇꯥꯗ꯭ꯔꯦ
ꯃꯃꯥꯅ ꯊꯣꯡꯉꯦꯕ
ꯑꯣ ꯅꯣꯏ ꯅꯣꯏ ꯆꯦ ꯑꯃ ꯂꯩ ꯍꯥꯏꯕ ꯀꯩꯅꯣꯝ ꯍꯥꯏꯗꯥꯏ ꯅꯪꯕꯨ ꯉꯔꯥꯡ
ꯑꯥ ꯑꯩꯈꯣꯏ ꯆꯦ ꯃꯌꯨꯝ ꯄꯥꯟꯈꯔꯦ
ꯑꯣ ꯃꯌꯨꯝ ꯄꯥꯟꯒ꯭ꯔꯦ ꯍꯥꯏꯕ
ꯑꯥ
ꯅꯪꯗꯤ ꯆꯥꯛ ꯊꯣꯡꯕꯒ ꯌꯥꯎꯗ꯭ꯔꯣ ꯍꯥꯏꯁꯦ ꯃꯔꯛ ꯃꯔꯛꯇꯒ
ꯌꯥꯎꯋꯦ ꯆꯥꯛ ꯊꯣꯡꯕ ꯀꯌꯥꯝ ꯂꯨꯒꯅꯤ ꯏꯂꯥꯏ ꯂꯥꯏ ꯊꯕꯛꯇꯨ
ꯑꯗꯨꯅꯦꯕ ꯅꯣꯏ ꯅꯨꯄꯤ ꯅꯨꯄꯤ ꯑꯝꯕꯨꯛ ꯂꯩꯇ꯭ꯔꯦ ꯅꯣꯏ ꯃꯥꯗꯩ ꯍꯦꯟꯅ
ꯑꯥ
ꯑꯗꯨꯗꯤ ꯅꯣꯏ ꯃꯥꯗꯣ ꯆꯥꯛ ꯊꯣꯡꯍꯟꯗꯕꯤꯗ ꯅꯨꯡꯉꯥꯏꯅ ꯊꯝ ꯌꯥꯔꯦꯅꯦ ꯅꯣꯏꯅ ꯊꯣꯡꯉꯒ
ꯊꯣꯡ ꯌꯥꯏ ꯑꯗꯨ ꯑꯩꯈꯣꯏ ꯇꯥꯃꯁꯨ ꯃꯥꯏ ꯁꯥꯟꯅꯕ ꯆꯠꯂꯅꯤ ꯑꯃꯨꯛ ꯑꯗꯨ ꯂꯣꯏꯅ ꯆꯠ
ꯑꯗꯨ ꯅꯣꯏꯅ ꯊꯕꯛ ꯆꯠ ꯊꯣꯛꯇꯔ ꯀꯥꯟꯗꯗꯤ ꯈꯔ ꯈꯔ ꯊꯣꯡꯕꯤꯌꯨꯅꯦ
ꯊꯣꯡꯉꯤꯅꯦ ꯑꯗꯨꯗꯤ ꯆꯥꯛ ꯊꯣꯡꯕꯗꯤ ꯏꯂꯥꯏ ꯂꯥꯏ ꯀꯩꯅꯣ
ꯆꯥꯛ ꯊꯣꯡꯕꯗꯤ ꯂꯥꯏꯕꯅꯤꯗ ꯍꯣꯏ ꯑꯗꯨꯕꯨꯗꯤ ꯁꯨꯝ ꯊꯣꯡꯒ꯭ꯔꯗꯤ ꯆꯥꯛ ꯊꯣꯡꯕꯁꯤꯗꯤ ꯀꯩꯁꯨꯝꯇ ꯈꯟꯗ꯭ꯔꯦꯗ ꯑꯩꯈꯣꯏꯗꯤ ꯑꯉꯥꯡ ꯑꯣꯏꯀꯥꯟꯗꯩ ꯑꯗꯨꯝ ꯊꯣꯡꯉꯛꯑꯝꯅꯤꯅ
ꯍꯣꯏꯍꯦ
ꯑꯉꯥꯡ ꯑꯣꯏꯀꯥꯟꯗ ꯍꯥꯏꯔꯗꯤ ꯑꯩꯈꯣꯏꯒꯤ ꯑꯩꯈꯣꯏ ꯏꯆꯤꯜ ꯏꯅꯥꯎꯗꯁꯨ ꯑꯩꯅ ꯑꯍꯟ ꯑꯣꯏꯌꯦꯕ
ꯎꯝ
ꯑꯗꯨꯗꯨꯅ ꯑꯗꯨꯝ ꯆꯥꯛ ꯊꯣꯡꯕꯗꯤ ꯉꯟꯇꯥꯅ ꯑꯗꯨꯝ ꯍꯩꯔꯛꯑꯦꯕ
ꯑꯣ ꯂꯥꯏꯕ ꯄꯣꯠꯅꯤꯗ ꯔꯥꯏꯁ ꯀꯨꯀꯔꯗ ꯇꯛ
ꯀꯩ ꯑꯕ
ꯔꯥꯏꯁ ꯀꯨꯀꯔꯗ ꯊꯣꯡꯉꯦꯕꯅꯤꯅ ꯊꯨꯔꯦꯕ ꯍꯧꯖꯤꯛ
ꯑꯗꯨꯗꯤ ꯔꯥꯏꯁ ꯀꯨꯀꯔꯗ ꯑꯗꯨ ꯑꯩꯈꯣꯏꯁꯨ ꯑꯗꯨꯝ ꯊꯣꯡꯉꯛꯏꯦ ꯔꯥꯏꯁ ꯀꯨꯀꯔꯗ ꯆꯥꯛ ꯊꯣꯡꯕꯗ ꯅꯍꯥꯟꯋꯥꯏꯒꯤ ꯋꯥꯔꯤ ꯑꯗꯨꯝ ꯉꯟꯇꯥꯅ ꯍꯩꯌꯦ ꯆꯥꯛ ꯊꯣꯡꯕꯩ ꯀꯩꯁꯨꯝ ꯈꯟꯗꯦ
ꯎꯝ ꯁꯤꯡꯗꯗꯤ ꯍꯩꯔꯣꯏꯍꯦ ꯁꯤꯡꯗꯗꯤ ꯍꯩꯔꯣꯏꯑꯕ ꯊꯣꯡꯕ
ꯆꯂꯣꯍꯦ ꯌꯥꯝ ꯊꯤ ꯍꯩꯑꯦꯕꯣ
ꯑꯩꯗꯤ ꯍꯩꯔꯣꯏꯕ
ꯑꯣ ꯅꯪꯗꯤ ꯍꯩꯔꯣꯏ ꯍꯥꯏꯕ ꯅꯪ ꯍꯥꯏꯗꯣ
ꯍꯣꯏ
ꯑꯣ ꯍꯣꯏ ꯑꯗꯨꯕꯨꯗꯤ ꯅꯪ ꯁꯣꯝ ꯅꯥꯀꯟꯗ ꯍꯤꯟꯖꯥꯡ ꯑꯃꯨꯛ ꯁꯦꯝꯃꯤꯉꯦ ꯑꯃꯃꯨꯛ ꯇꯧꯔꯤꯉꯩ ꯇꯧꯔꯤ ꯀꯥꯟꯗ ꯁꯤꯡꯗ ꯊꯣꯡꯕꯗꯤ ꯍꯩꯔꯔꯣꯏ ꯅꯃꯥꯅꯕ ꯀꯌꯥꯝ ꯂꯥꯞꯀꯦ ꯅꯪ ꯂꯥꯏꯗꯨꯕꯣ
ꯂꯥꯞꯇꯦꯗ ꯅꯛꯅ ꯄꯣꯠꯅꯤꯗ ꯑꯩꯈꯣꯏꯗꯩ ꯌꯨꯝ ꯑꯍꯨꯝ ꯃꯔꯤ ꯈꯟꯅꯔꯒ ꯍꯥꯏꯗꯤ ꯌꯨꯝꯗꯨ ꯌꯥꯝ ꯀꯨꯡꯉꯦꯕ ꯁꯨꯃꯥꯡꯒ ꯂꯩꯇꯦꯕ ꯁꯨꯃꯥꯡ ꯍꯥꯏꯕꯨ ꯈꯤꯇꯪ ꯃꯇꯦꯛ ꯈꯤꯇꯪ ꯈꯤꯇꯪ ꯈꯛꯇꯅꯤ ꯂꯩꯅꯗꯨꯏꯁꯦ
ꯑꯩꯈꯣꯏꯁꯨ ꯌꯥꯝ ꯀꯨꯡꯅꯗꯤ ꯇꯥꯏꯗ ꯑꯗꯨ ꯅꯣꯏꯗꯤ ꯁꯨꯃꯥꯡ ꯐꯥꯎꯅꯕ ꯌꯥꯕ꯭ꯔꯥ
ꯄꯨꯂꯞ ꯐꯥꯎꯅꯩ ꯑꯗꯨꯒꯨꯝꯕꯁꯦ
ꯑꯦ ꯑꯗꯨꯗꯤ ꯅꯨꯡꯉꯥꯏꯅꯤꯅꯦ ꯑꯩꯈꯣꯏ ꯌꯨꯝꯂꯣꯝꯗꯗꯤ ꯑꯗꯨꯃꯥꯏꯅ ꯐꯥꯎꯅꯩ ꯌꯥꯏ ꯑꯗꯨ ꯁꯤꯗꯗꯤ ꯌꯥꯗꯦ
ꯄꯨꯂꯞ ꯐꯥꯎꯅꯩ ꯑꯗꯨꯝꯕꯗꯤ ꯁꯨꯃꯥꯡ ꯑꯣꯏꯒꯦꯔꯥ ꯃꯤꯐꯥꯎ ꯑꯃ ꯐꯥꯎꯔ ꯑꯃ ꯇꯥꯗꯣꯏꯅꯤ ꯈꯥꯖꯤꯟꯅꯗꯦꯕ ꯑꯃꯨꯛ ꯂꯝꯕꯤ ꯂꯣꯏ ꯊꯝꯃꯦꯕ
ꯑꯩꯈꯣꯏ ꯌꯨꯝ ꯂꯣꯝꯗꯗꯤꯅꯦ ꯑꯗꯨꯃꯥꯏꯅ ꯂꯣꯏ ꯇꯧꯋꯦꯕꯀꯣ ꯑꯗꯣ ꯁꯤ
ꯅꯨꯡꯉꯥꯏꯅ ꯈꯥꯖꯤꯟꯅꯈ꯭ꯔꯒ ꯌꯨꯝꯊꯪꯅ ꯈꯪꯅꯗ꯭ꯔꯉꯥꯏꯅꯤꯗ ꯐꯥꯎꯅ ꯆꯥꯛ ꯏꯟꯁꯥꯡ
ꯈꯥꯖꯤꯟꯅꯈ꯭ꯔꯕꯅꯤꯅꯁꯥ ꯃꯁꯥ ꯈꯤꯇꯪ ꯅꯨꯡꯉꯥꯏꯇ꯭ꯔꯁꯨ
ꯍꯣꯏ
ꯀꯅꯥꯝ ꯈꯪꯅꯗ꯭ꯔꯦ
ꯍꯣꯏ
ꯀꯩꯅꯣꯝ ꯍꯥꯏꯅꯤꯡꯉꯁꯨ ꯁꯨꯝ ꯈꯥꯖꯤꯜꯂ ꯈꯥꯖꯂ ꯂꯩꯅꯔꯕꯅꯤꯅ ꯍꯥꯏꯅꯗ꯭ꯔꯦ ꯑꯗꯨꯝ
ꯍꯣꯏ ꯑꯩꯈꯣꯏꯗꯤ ꯑꯁ ꯆꯥꯛ ꯆꯥꯁꯦ ꯏꯃꯥꯟꯅꯕꯈꯣꯏ ꯆꯥꯛꯆꯥꯁꯤꯒ ꯊꯥꯡꯉꯒ ꯆꯠꯂꯅꯤ ꯂꯣꯏꯂꯦ ꯐꯥꯎꯔꯦ
ꯑꯩꯈꯣꯏꯁꯨ ꯌꯥꯝ ꯇꯧꯔꯛꯏꯗ ꯑꯗꯨꯃꯥꯏꯅ ꯆꯥꯛ ꯆꯥꯕ ꯀꯥꯖꯦ ꯁ꯭ꯀꯨꯜ ꯍꯜꯂꯛꯑ ꯆꯥꯛ ꯆꯥꯛ ꯊꯥꯡꯉꯛꯑꯣ ꯑꯩꯈꯣꯏꯗꯥꯅ ꯇꯧꯔꯒꯀꯣ
ꯐꯥꯎꯅꯥꯝꯅꯤꯅꯀꯣ ꯐꯥꯎ
ꯎꯝ ꯑꯩꯈꯣꯏ ꯏꯟꯖꯥꯡ ꯍꯥꯎꯇ꯭ꯔꯦ ꯅꯣꯏ ꯌꯦꯟꯖꯥꯡꯗꯨ ꯊꯪꯉꯛꯑꯣ ꯇꯩꯔ ꯑꯗꯥꯏ ꯌꯥꯝ ꯆꯥꯟꯅꯔꯛꯑꯦꯕ ꯈꯣꯏꯁꯨ
ꯍꯣꯏ
ꯑꯗꯨ ꯁꯤꯗꯗꯤ ꯌꯥꯗ꯭ꯔꯦ
ꯑꯗ ꯆꯠꯂꯁꯨ ꯄꯨꯟ ꯄꯨꯟ ꯆꯠꯂꯦ ꯍꯥꯏꯗꯤ ꯅꯛꯅꯔꯕꯅꯤꯅ ꯍꯧꯅꯔꯒ
ꯆꯠꯂꯦ ꯑꯗꯨꯅ ꯐꯔꯦ ꯀꯣꯏꯕ ꯆꯠꯂꯁꯨ ꯃꯤ ꯑꯇꯣꯞꯄꯒ ꯆꯠꯇ꯭ꯔꯁꯨ ꯌꯥꯔꯦꯅ
ꯍꯣꯏ ꯏꯃꯥꯅ ꯑꯇꯣꯞꯄꯗꯤ ꯄꯨꯟꯗꯦꯗ ꯍꯥꯏꯗꯤ ꯏꯃꯥꯟꯅꯕ ꯍꯥꯏꯗꯤ ꯑꯩꯈꯣꯏ ꯑꯩꯈꯣꯏ ꯑꯩꯈꯣꯏꯒꯤ ꯄꯔꯦꯡꯗꯣ ꯑꯩꯈꯣꯏ ꯂꯩꯀꯥꯏ ꯑꯣꯏꯅ ꯂꯩꯇꯦ ꯄꯔꯦꯡ ꯄꯔꯦꯡ ꯂꯩꯌꯦꯕ
ꯑꯩꯈꯣꯏ ꯑꯩꯈꯣꯏ ꯌꯨꯝ ꯑ ꯌꯨꯝ ꯏꯄꯥꯝꯂꯣꯝꯗꯣ
ꯑꯥ
ꯑꯗꯨꯗꯁꯨ ꯑꯗꯨꯃꯥꯏꯅ ꯑꯗꯨꯝ ꯇꯧꯅꯩꯑꯕ ꯑꯩꯈꯣꯏ ꯏꯅꯥꯎꯄꯥ ꯍꯧꯁꯨ ꯀꯣꯏꯕ ꯆꯠꯂꯁꯨ ꯃꯣꯏ ꯑꯩꯈꯣꯏ ꯏꯆꯤꯟ ꯏꯅꯥꯎ ꯉꯥꯛꯇ ꯆꯠꯂꯦ
ꯍꯣꯏ ꯑꯩꯈꯣꯏꯁꯨ ꯑꯩꯒꯤ ꯑꯩꯈꯣꯏ ꯀꯩ ꯍꯥꯏꯅꯤ ꯑꯩꯈꯣꯏ ꯕꯨꯕꯣꯛꯀꯤ ꯑꯈ‌ꯣꯏ ꯑꯩꯈꯣꯏ ꯄꯨꯄꯨꯗꯣ ꯑꯗꯒꯤ ꯃꯌꯥꯝꯕꯩ ꯃꯌꯥꯝꯕꯒꯤ ꯃꯆꯥꯗꯣ ꯑꯩꯈꯣꯏ ꯃꯔꯣꯟꯅꯦꯕ ꯑꯗꯨꯁꯨ ꯑꯗꯨꯅ ꯄꯨꯂꯞ ꯑꯗꯨꯗꯤ ꯌꯨꯝ ꯊꯪꯅꯔꯕꯅꯤꯅ ꯅꯣꯏ ꯍꯧꯔ ꯁꯤꯃ ꯇꯧꯁꯤ ꯍꯥꯟꯅ ꯑꯗꯨꯝ ꯑꯩꯈꯣꯏꯗꯤ ꯑꯩꯈꯣꯏꯒꯤ ꯑꯗꯨꯝ ꯑꯩꯈꯣꯏꯒꯤ ꯌꯨꯝ ꯍꯥꯏꯗꯤ ꯊꯪꯅꯕꯗꯣ ꯑꯩꯈꯣꯏ ꯑꯩꯈꯣꯏ ꯂꯣꯡꯒꯥ ꯌꯥꯝ ꯂꯩꯌꯦꯕ ꯑꯩꯈꯣꯏ ꯃꯉꯥ ꯇꯔꯨꯛ
ꯎꯝ
ꯑꯗꯨꯅ ꯑꯇ‌ꯣꯝꯄꯒ ꯄꯨꯟꯂ‌ꯦꯗꯅ
ꯑꯗꯨꯅꯁꯨ ꯐꯩꯗ ꯑꯗꯨꯅꯁꯨ ꯐꯩ ꯍꯥꯏꯗꯤ ꯀꯔꯤ ꯍꯥꯏꯅꯤ ꯅꯨꯄꯥ ꯃꯆꯥ ꯍꯥꯏꯅꯤ ꯅꯣꯏꯗꯤ ꯆꯠꯊꯣꯛ ꯈꯣꯠꯇꯣꯛ ꯄꯗ
ꯑꯩ ꯍꯧꯖꯤꯛꯇꯤ ꯍꯣꯏ ꯍꯧꯖꯤꯛꯇꯤ ꯑꯩꯈꯣꯏ ꯑꯅꯤꯈꯛꯇ ꯉꯥꯏꯔꯦꯗ ꯑꯇꯣꯞꯄꯗꯤ ꯃꯊꯟ ꯃꯊꯟ ꯃꯥꯏ ꯃꯥꯏ ꯈꯔ ꯑꯃꯅ ꯗꯦꯜꯂꯤꯗ ꯆꯠꯅꯈꯔꯦ ꯃꯆꯦ ꯃꯅꯥꯛꯇ ꯑꯩ ꯈꯔ ꯑꯃꯅ ꯑꯗꯩ ꯑꯃꯅꯁꯨ ꯑꯃꯁꯨ ꯁꯥꯔꯤ ꯀꯟꯅ
ꯏꯆꯤꯟꯅꯥꯎ ꯃꯌꯥꯝ ꯆꯥꯃꯤꯟꯅꯕ ꯈꯣꯠꯄꯗꯨ ꯏꯃꯥꯟꯅꯕꯗ ꯑꯃ ꯈꯣꯠꯄꯗꯨꯗ ꯑꯗꯨꯁꯨ ꯅꯨꯡꯉꯥꯏꯕꯅꯤ
ꯍꯣꯏ ꯑꯗꯩ ꯏꯃꯥꯟꯅꯕꯒ ꯆꯠꯃꯤꯟꯅꯔꯁꯤ ꯌꯨꯝꯗꯁꯨ ꯍꯪꯉꯛꯇ꯭ꯔꯦꯗꯅ ꯌꯨꯝꯊꯪꯅ ꯆꯠꯃꯤꯟꯅꯈ꯭ꯔꯕꯅꯤꯅ ꯑꯇ‌ꯣꯝꯄꯒ ꯆꯠꯈ꯭ꯔꯗꯤ ꯀꯥꯏ ꯆꯠꯂꯤ ꯀꯩ ꯇꯧꯔꯤ
ꯍꯪꯉꯛꯇꯣꯏꯅꯤꯅꯦ ꯑꯗꯨꯕꯨꯗꯤ ꯈꯪꯗꯕꯅꯤꯅ ꯃꯣꯏꯁꯨ ꯆꯠꯈ꯭ꯔꯕꯅꯤ ꯑꯁ ꯃꯣꯏ ꯄꯨꯂꯞ ꯃꯥꯏ ꯍꯟꯖꯔꯛ ꯑꯒꯅꯤꯅ ꯂꯩꯊꯣꯛꯇꯣꯏꯅꯦꯕ ꯌꯨꯝꯗꯗꯤ ꯍ ꯄꯨꯟꯕꯗ ꯀꯣꯏ ꯕꯒ ꯆꯠꯇ꯭ꯔꯕꯣ
ꯀꯣꯏꯕꯔ‌ꯣ ꯀꯣꯏꯕ ꯀꯗꯤ ꯆꯠꯇ꯭ꯔꯦꯗ ꯉꯍꯥꯟ ꯀꯨꯏꯔꯦ ꯀꯔꯝ ꯀꯥꯟꯅ ꯃꯥꯔꯁꯇ ꯆꯠꯂꯤ ꯃꯣꯏꯔꯥꯡꯗ ꯑꯗꯨꯗꯤ ꯍꯦꯟꯅ ꯆꯠꯂꯨꯗ꯭ꯔꯦ ꯍꯟꯗꯛ ꯆꯍꯤꯒꯤ
ꯑꯩꯈꯣꯏꯅꯥꯎꯄ ꯍ‌ꯣꯏꯗꯤ ꯅꯣꯏ ꯂꯣꯛꯇꯥꯛꯀꯤ ꯔꯤꯖꯣꯔꯠꯇꯒ ꯂꯦꯛꯄꯒ ꯌꯥꯝ ꯆꯠꯂꯤꯉꯩ ꯏꯤꯡꯗ ꯏꯔꯣꯏꯕꯒ ꯌꯥꯝ ꯆꯠꯂꯤꯅꯦ ꯅꯣꯏꯗꯤ ꯆꯠꯇ꯭ꯔꯣ
ꯆꯠꯇ‌ꯦ
ꯃꯣꯏꯗꯤ ꯃꯣꯏ ꯑꯍꯨꯝ ꯃꯔꯤ ꯄꯨꯟꯁꯤꯜꯂꯒ ꯍꯦꯛꯇ ꯆꯠꯈꯤꯅꯤ ꯃꯣꯏꯗꯤ ꯑꯩꯈꯣꯏ ꯏꯆꯤꯜ ꯏꯅꯥꯎ ꯉꯥꯛꯇ ꯂꯩꯕꯅꯤꯅ ꯌꯥꯝꯕꯅꯤ ꯌꯥꯅꯦꯕ ꯑꯩꯈꯣꯏꯁꯨ ꯌꯨꯝꯂꯣꯝꯗꯗꯤ ꯅꯨꯄꯥ ꯃꯆꯥꯁꯦ
ꯑꯩ ꯑꯝꯇꯪ ꯊꯝꯃꯤꯒꯦꯀꯣ
ꯎꯝ
ꯀꯤ ꯀ ꯇꯥ ꯄꯔꯗ